ꯍꯜꯂꯣ
ꯀꯩꯅꯩꯅ ꯅꯣꯏꯁꯤꯕꯣ
ꯀꯗꯧꯅꯤꯅ ꯇꯇꯥꯣ ꯅ
ꯍꯁꯣꯏ ꯉꯥꯏ ꯋꯥ ꯋꯥꯥꯟꯕꯗ
ꯍ
ꯂꯥꯏ ꯋꯥ ꯃꯥꯟꯕ ꯎꯁꯣꯏꯗ
ꯂꯧꯔꯥ ꯃꯥꯟꯕꯩꯌꯥ ꯑꯣ ꯂꯥꯏꯕ
ꯁꯤ ꯅꯥꯖꯤꯁꯨ ꯑꯣ ꯅꯥꯄꯪꯕꯧ
ꯑꯣ ꯍꯅꯨꯕꯤ ꯍꯥꯏꯕꯤꯌꯨ ꯍꯥꯏꯕꯤꯌꯨ
ꯂꯥꯏ ꯋꯥ ꯍꯥꯏꯔ ꯀꯩ ꯍꯥꯏꯔ ꯅꯪ ꯍꯥꯏꯔ
ꯂꯧꯔ
ꯌꯥꯏ ꯌꯥꯏ
ꯅꯪꯁꯨꯨ ꯌꯥꯏ ꯌꯥꯏ ꯂꯥꯛꯑꯣ ꯂꯥꯛꯑꯣ ꯍꯥꯞꯄꯤꯔꯝꯒꯦ
ꯑꯣꯏꯔꯣꯏꯅꯦ
ꯀꯩꯗꯧꯔꯤꯒꯦ
ꯀꯩꯗꯧꯔꯤꯒꯦ
ꯀꯩꯝ ꯇꯧꯗꯤꯌꯦ
ꯆꯥꯛ ꯆꯔꯥꯕꯣ
ꯑꯁ ꯂꯥꯏꯍꯧ ꯇꯧꯗꯅ ꯅꯥꯔ ꯂꯩꯕꯅꯤꯅꯦ ꯅꯪꯅ
ꯑꯩꯩꯅꯅꯤ ꯀꯩꯅꯣ ꯍꯥꯏꯗꯤ ꯑꯩ ꯂꯩꯍꯧꯗ ꯇꯧꯗꯦꯗꯅ ꯂꯣꯛꯁꯨ ꯐꯗꯦꯗꯅ
ꯅꯪꯉꯣꯟꯗꯅꯦ ꯐꯪꯉꯤꯁꯦ
ꯑꯦ ꯑꯩꯗꯤ ꯀꯩꯝꯇ ꯇꯧꯗꯦ ꯑꯩꯗꯤ ꯅꯣꯔꯃꯦꯜꯅꯤ
ꯑꯣ ꯉꯝꯖꯔꯣ ꯉꯝꯖꯔꯣ ꯅꯪ ꯉꯝꯖꯔꯣ
ꯎꯝ ꯆꯨꯝꯕꯅꯤꯅ ꯉꯝꯃꯒ ꯂꯥꯟꯅꯤꯅ ꯅꯪ ꯉꯝꯃꯣꯏꯗꯕ
ꯍꯣꯏꯅꯦ ꯑꯩꯅ ꯁꯣꯏꯕꯅꯤꯅꯦ ꯑꯩꯅ ꯂꯥꯟꯕꯅꯤꯅꯦ
ꯎꯝ ꯅꯪꯅ ꯁꯣꯏꯕꯅꯦ ꯅꯪꯅ ꯂꯥꯟꯕꯅꯦ
ꯎ ꯗꯨ ꯐꯥꯎꯗꯤ ꯅꯨꯡ ꯃꯥꯇ
ꯀꯩꯒꯤ ꯅꯨꯡꯉꯥꯏꯇ꯭ꯔꯤꯅ ꯑꯩꯗꯤ ꯌꯥꯝ ꯅꯨꯡꯉꯥꯏ
ꯇꯨ ꯃꯨꯅꯦꯕ
ꯎꯝ
ꯍꯧꯒꯠꯂꯒ ꯑꯁ ꯀꯩꯅꯣ ꯂꯩꯍꯧ ꯇꯧꯗꯅ ꯎꯝ
ꯑꯗꯨꯒꯤꯅꯤ
ꯑꯗꯨꯒꯤꯅꯦ
ꯇꯧꯔꯦ ꯅꯥꯇꯣꯟꯒꯁꯦ ꯃꯍꯤ ꯂꯥꯡꯉꯦ ꯌꯥꯗ꯭ꯔꯦ
ꯑꯉꯥꯡ ꯃꯟꯁꯤꯜꯂꯛꯑꯦ
ꯑꯉꯥꯡꯅꯤꯅꯦ ꯑꯉꯥꯡ ꯅꯪꯉꯣꯟꯗꯩꯗꯤ ꯍꯜꯂꯤꯗ ꯅꯪꯉꯣꯟꯗꯩ ꯗꯤ ꯍꯂꯦꯍꯦ
ꯎꯝ ꯄꯤꯇ꯭ꯔ ꯃ ꯑ ꯑꯗꯨꯏꯗꯤ ꯄꯤꯇ꯭ꯔꯨ ꯑꯆꯧꯕ ꯍꯥꯏꯔꯒꯦ
ꯑꯗꯨꯗꯤ ꯌꯥꯔꯣꯏꯌꯦ
ꯑꯉꯥꯡ ꯑꯍꯟ ꯀꯧꯔꯒꯦ ꯑꯗꯨꯗꯤ ꯑꯉꯥꯡ ꯑꯍꯥꯟ
ꯍꯥꯎ
ꯌꯦꯟꯖꯥꯡ ꯆꯥꯔꯒꯦ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
ꯍꯣꯏ
ꯌꯥꯎꯗꯦ
ꯖꯤ ꯀꯩ ꯆꯥꯏꯕ
ꯆꯥꯛ ꯀꯗ ꯆꯕ
ꯅꯆꯤꯟ ꯊꯤꯅꯨ
ꯅꯔ ꯂꯩꯅꯤ ꯀ ꯀꯩꯅꯣ ꯆ ꯅꯤꯡꯗꯦꯕ
ꯑ ꯐꯦꯦꯟ ꯃꯈꯥꯗ ꯇꯨꯝꯃꯗ ꯅꯥꯑ ꯍꯥꯏꯔꯦ ꯌꯥꯝ ꯅꯣꯛꯅꯤꯡꯗ꯭ꯔꯣ
ꯅꯪꯅꯅꯤꯗꯣ ꯍꯥꯟꯅ ꯍꯥꯏꯔꯛꯛꯇꯕꯩꯅꯤꯅ ꯍꯥꯏꯁꯦ
ꯌꯥꯝ ꯅꯣꯛꯅꯤꯡꯉꯦꯍꯦ ꯅꯪꯒꯤ ꯋꯥꯗꯨꯗꯤ
ꯅꯧꯄꯤꯌꯣ ꯅꯧꯄꯤꯌꯣ
ꯅꯣꯛꯅꯤꯡꯉꯦ ꯅꯣꯛꯅꯤꯡꯉꯦ
ꯅꯪꯅꯣ ꯇꯗꯤ ꯀꯅꯥꯅꯣ
ꯅꯪꯅ ꯅꯣꯛꯄꯩꯅꯦ
ꯅ ꯀꯗ ꯇꯕꯤꯑꯣ ꯑ ꯍ
ꯍꯅꯤꯡꯉꯥꯏ ꯇꯧꯋꯣ ꯑꯩꯅ ꯅꯣꯛꯄꯗꯨꯕꯨ ꯑꯩꯅ ꯇꯝꯒꯗ꯭ꯔꯥ
ꯎ ꯎꯝ ꯇꯝꯗꯖꯤ ꯀꯅꯥꯗ ꯃꯤꯅꯤꯦ
ꯅꯊꯟꯗ ꯍꯩꯗꯧꯅꯦ
ꯁ ꯃꯤꯒꯤꯗ
ꯑꯩꯗꯤ ꯍꯩꯖꯗꯦ ꯑꯩꯗꯤ ꯍꯩꯖꯗꯌꯦ ꯃꯤꯒꯤ ꯃꯤꯕꯨ ꯇꯝꯅꯕ ꯍꯩꯖꯕꯤꯌꯦꯨ ꯀꯩ ꯍꯥꯏꯅꯣ
ꯀꯝ ꯍꯥꯏꯌꯦꯕ
ꯎꯝ ꯍꯩꯔꯕꯅꯤ ꯍꯩꯕꯅꯤ
ꯑ
ꯀꯩꯗꯧꯔꯤꯅꯣ ꯀꯩꯗꯧꯔꯤ ꯅꯕ
ꯅ ꯑꯩꯒꯤ ꯑꯩꯒꯤ
ꯀꯦꯅ
ꯑꯕꯤꯒ ꯐꯁ
ꯅꯪꯒꯤ ꯅꯃꯥꯟꯅꯕꯤꯒ ꯂꯩꯃꯤꯟꯅꯕꯅꯤ ꯍꯥꯏꯔꯣ
ꯑ ꯌꯥꯔꯟꯅ ꯀꯃ꯭ꯔꯦꯁꯦꯟꯅꯣ
ꯅꯪ ꯁꯤꯅꯦꯒꯣꯜꯄꯁꯦ ꯁꯦꯡꯅ
ꯇꯧꯔꯒ ꯂꯩꯒꯕ
ꯑꯣ ꯅꯪꯅ ꯁꯦꯡꯩꯅ ꯍꯥꯏꯔꯛꯇꯕꯩꯅꯦ ꯑꯗꯨꯗꯤ
ꯁꯨ ꯍꯥꯏꯈ꯭ꯔꯕ ꯑꯗꯨꯗꯤ
ꯇꯥꯔꯔꯤ
ꯑꯩꯗꯀꯣ
ꯍꯣꯏ
ꯕꯦꯕꯤꯗ ꯐꯣꯟ ꯇꯧꯔꯒ ꯂꯩ ꯍꯥꯏꯕ
ꯎꯝ ꯗꯗꯥꯗꯤꯅ ꯐꯣꯟ ꯇꯧꯔꯒ ꯂꯩꯔꯑꯦ ꯍꯥꯏꯕ
ꯑꯥ
ꯌꯥꯝ ꯐꯩꯀꯣꯃꯤꯡ ꯃꯆꯥꯥꯗꯤꯦ
ꯎꯝ ꯃꯥꯅꯁꯨ ꯍꯥꯟꯅꯗꯤ ꯈꯪꯕꯤꯗꯕ
ꯎꯝ ꯀꯅꯥꯅꯣ ꯑꯗꯨꯅꯨꯄꯤꯗꯨ ꯃꯁꯛ ꯈꯪꯅꯤꯡꯈꯩꯗ
ꯍꯣꯏꯅꯦ ꯑꯩꯁꯨ ꯈꯜꯂꯤꯅꯤꯅꯦ
ꯃꯥꯁꯛ ꯈꯪꯅꯤꯡꯈꯔꯤꯗꯥ ꯀꯔꯤ
ꯊꯤꯟꯕꯤꯌꫭ ꯍꯥꯏꯕ
ꯁꯦꯝꯕꯤꯌꯣ ꯍꯥꯏꯕ
ꯊꯦꯝꯕꯤꯌꯣ ꯑꯗꯨ ꯅꯨꯄꯤꯗꯣ ꯑꯩꯒꯤ ꯊꯦꯝꯕꯤꯌꯣ
ꯍꯣꯏ ꯊꯦꯟꯕꯤꯒꯦ ꯊꯦꯟꯕꯤꯒꯦ ꯃꯁꯛꯇꯣ ꯇꯥꯛꯑꯣ ꯃꯁꯛꯇꯣ ꯐꯣꯇꯣ ꯑꯥ ꯁꯦꯟ ꯇꯧꯔꯛꯑꯣ
ꯃꯉꯣꯔꯣ
ꯀꯔꯤ ꯍꯥꯏ ꯍꯥꯏꯅꯣ
ꯃꯅ ꯀ ꯃꯅꯤ ꯃꯅ ꯀꯣ
ꯑꯈꯣꯏꯗꯤ ꯃꯤꯡꯁꯦꯜ ꯂꯩꯇꯕꯥ
ꯌꯥꯔꯣ ꯏꯀꯣꯠꯇꯤꯟꯔ
ꯑꯩꯈꯣꯏꯗꯃꯤꯁꯦ ꯂꯩꯖꯗꯦ
ꯑ ꯌꯥ ꯏꯃꯒ
ꯀꯩꯅꯣꯗꯤ ꯍꯥꯏꯀꯣ ꯑꯩ ꯁꯦꯅ ꯇꯥꯗꯣꯏꯅꯦ ꯅꯪ ꯂꯣꯛ ꯈꯨꯣꯕꯗ ꯅꯪ ꯀꯩꯅꯣ ꯅꯪꯒꯤ ꯅꯪꯅ ꯉꯥꯡꯕꯗꯣ ꯁꯦꯡ ꯁꯦꯡꯅ ꯇꯥꯗꯦꯕ ꯐꯣꯟ ꯀꯥꯏꯔꯦ ꯊꯝꯃꯒ ꯇꯧꯔꯤꯅꯣ ꯈꯪꯗꯦ
ꯑ ꯑꯩꯒꯤ ꯊꯕꯣꯁꯦ ꯌꯥꯗ꯭ꯔꯦꯕ ꯑꯗꯨꯦ
ꯅꯪꯒꯤ ꯅꯪꯒꯤ ꯊꯝꯃꯣ ꯌꯥꯗ꯭ꯔꯦ ꯍꯥꯏꯔ
ꯎ ꯅꯪꯉꯣꯗꯣ ꯄꯤꯊꯣꯛꯈ꯭ꯔꯦꯕ ꯉꯁꯥꯏ
ꯎ ꯑꯣ ꯏ ꯁꯄꯒꯤ ꯑꯣꯏꯔꯝꯒꯅꯤ
ꯂꯧꯁꯨ ꯂꯧꯗꯦ ꯂꯪꯊꯣꯛꯑꯒ ꯊꯝꯃꯝꯃꯤꯅꯦ ꯑꯩ ꯑꯃꯨꯛ ꯈꯨꯜꯂꯕꯅꯤ
ꯑꯣ ꯈꯨꯨꯟꯗ꯭ꯔꯗꯤ ꯅꯪꯒꯤ ꯅꯪꯒꯤ ꯇꯃꯣꯏꯗꯨꯗ ꯅꯪꯅ ꯈꯨꯟꯗ꯭ꯔꯗꯤ ꯀꯅꯥꯅ ꯈꯨꯟꯗꯣꯏꯅꯣ
ꯅꯠꯇꯦꯗ ꯅꯪꯉꯣꯟꯗ ꯅꯪꯉꯣꯟꯗ ꯁꯤꯟꯅꯔꯒ ꯑꯃꯨꯛ ꯂꯪꯊꯣꯛꯑ ꯊꯝꯃꯝꯃꯦꯗ
ꯃꯤꯒꯤ ꯃꯤꯒꯤ ꯊꯝꯃꯣꯏꯁꯤꯕꯨ ꯃꯤꯒꯤ ꯊꯃꯣꯏꯁꯤꯕꯨ ꯄꯪꯄꯤꯗ ꯄꯤꯕ꯭ꯔꯏꯅꯦ ꯃꯁꯥ ꯃꯁꯥ ꯃꯆꯥ ꯃꯆꯥ ꯑꯃ ꯌꯥꯅꯔꯥ ꯍꯥꯏꯔꯒ ꯄꯤꯗꯣꯏꯅꯦ
ꯑꯥ ꯅꯪ ꯌꯥꯗꯔꯤꯕꫭ ꯍꯥꯏꯖꯦ
ꯑꯖꯤ ꯄꯤꯌꯥ ꯄꯨꯖ ꯐ ꯍꯒꯅ
ꯑꯗꯨꯒꯤꯅꯦ ꯌꯥꯗ꯭ꯔꯦ ꯌꯥꯔꯦꯅ ꯄꯥꯂ ꯐꯥꯝ ꯎꯝ
ꯀꯔꯤꯦ
ꯀꯃꯗ
ꯑꯁꯤ ꯅꯨꯄꯥꯁꯦ ꯀꯩꯀꯩꯅꯩꯅꯣ ꯌꯥꯝ ꯉꯥꯡꯉꯦ ꯑꯩꯅ ꯁꯦꯡꯅ ꯇꯥꯗꯕ
ꯅꯪ ꯑ ꯑꯥ ꯅꯪꯅ ꯍꯨꯟꯗꯣꯛꯄꯗꯣꯣ ꯅꯉꯥꯡꯗ ꯍꯨꯟꯗꯣꯛꯑꯣꯦ ꯍꯥꯏꯗꯅ
ꯍꯣꯏ
ꯑꯗꯨꯒꯤꯅꯦ ꯍꯥꯏꯕ ꯄꯪꯍꯨꯟꯗ ꯍꯨꯟꯗꯣꯛꯄꯣꯏꯅꯦꯕ ꯅꯨꯄꯥ ꯐꯪꯗ꯭ꯔꯤꯗꯣ
ꯎ ꯈꯨꯟꯕ ꯌꯥꯕ ꯅꯨꯄꯥ ꯂꯥꯏꯛ ꯈꯨꯨꯟꯗꯕ ꯌꯥꯖꯕ ꯈꯨꯟꯗꯕ ꯌꯥꯖꯕ ꯅꯨꯄꯥ ꯂꯩ
ꯑꯦꯁ ꯑꯁ ꯑꯁ ꯀꯩ ꯋꯥꯅꯣꯗꯨꯗꯤ ꯑꯩ ꯐꯥꯎ ꯒ꯭ꯌꯥꯟ ꯇꯥꯗ꯭ꯔꯤꯍ
ꯈꯨꯟꯕ ꯌꯥꯕ ꯊꯝꯃꯣꯏ ꯂꯩ ꯈꯨꯟꯕ ꯌꯥꯗꯕ ꯊꯝꯃꯣꯏ ꯂꯩꯌꯦ
ꯑ ꯑꯗꯨꯃꯥꯏꯅ ꯍꯥꯏ ꯍꯥꯏꯕ ꯉꯁꯥꯏꯗꯒꯤ ꯏꯪꯂꯤꯁ ꯏꯪꯂꯤꯁ ꯏꯪꯂꯤꯁꯇ ꯉꯥꯡꯉꯛꯄ ꯌꯥꯗ꯭ꯔꯣ ꯑꯗꯨꯗꯤ
ꯉꯥꯡꯕ ꯌꯥꯗꯕꯒꯤ ꯉꯥꯡꯗꯕꯅꯤ ꯀꯩꯅꯣ ꯉꯕꯨ ꯌꯥꯔꯦꯗꯤ ꯉꯁꯥꯏꯟꯅꯪ ꯉ
ꯆꯁ ꯏꯪꯂꯤꯁ ꯌꯥꯝ ꯍꯩꯕ ꯃꯑꯣꯡꯅꯤꯅꯦ
ꯍꯩꯕꯨꯗꯤ ꯍꯩꯔ ꯈ꯭ꯋꯥꯏꯗꯒꯤ ꯄꯪꯕꯁꯦ ꯑꯩꯅꯦ
ꯍꯅꯦ
ꯁꯦꯡꯅ ꯍꯥꯏꯗꯣꯔꯛꯄꯗ ꯈ꯭ꯋꯥꯏꯗꯒꯤ ꯄꯪꯕꯁꯦ ꯑꯩꯅꯦ ꯎꯝ
ꯑꯦꯗꯣ
ꯄꯨꯡ ꯀꯌꯥ ꯇꯨꯡꯗꯣꯏꯅꯣ
ꯑ
ꯄꯨꯡ ꯀꯌꯥꯗ ꯇꯗꯣꯏꯩꯅꯣ
ꯑꯩꯔꯣ ꯉꯟꯅ ꯇꯨꯝꯒꯅꯤ ꯉꯁꯤꯤꯗꯤ ꯏꯁ ꯉꯝꯗꯦ ꯏꯁꯥꯁꯦ ꯉꯝꯗꯦ
ꯉꯟꯅ ꯇꯨꯝꯃꯣ ꯅꯠꯇ꯭ꯔꯒ ꯅ ꯅꯠꯇ꯭ꯔꯒ ꯀꯩꯅꯣꯒꯨꯝꯕ ꯍꯤꯗꯥꯛꯒꯨꯝꯕ ꯊꯛꯄ꯭ꯔꯣ
ꯀꯩꯍꯤꯗꯥꯛ
ꯗꯥꯒꯨꯝꯕ ꯎꯃ ꯂꯤꯗ
ꯄꯦ ꯀꯩ ꯍꯤꯗꯥꯛꯅꯣꯉꯥꯏ ꯑꯁ ꯂꯣꯢꯔꯦꯍꯦ ꯆꯠꯔꯍꯦ ꯑꯗ ꯇꯧꯗꯦ
ꯑꯦ ꯇ ꯇ ꯀꯌꯥꯝ ꯒ꯭ꯌꯥꯟ ꯇꯥꯖꯔꯕꯅꯦ ꯍꯥꯏꯌꯥ
ꯒꯌ꯭ꯥꯟ
ꯎꯝ ꯇꯥꯔꯝꯒꯅꯤ
ꯑꯗꯨꯒꯨꯝꯕ ꯇꯧꯗꯦꯕ ꯈꯪꯕ꯭ꯔꯥ
ꯎꯝ ꯐꯖꯟꯅ ꯒꯋ꯭ꯥꯟ ꯇꯥꯔꯝꯒꯅꯤ ꯇꯧꯗ꯭ꯔꯗꯤ ꯐꯔꯦ
ꯑꯗꯨ ꯇꯧꯔ ꯀꯩ ꯀꯥꯟꯅꯗꯣꯏꯅꯣ
ꯑꯗꯨꯅꯦ ꯑꯗꯣꯝ ꯃꯊꯟꯗ ꯈꯪꯉꯗꯤ ꯌꯥꯔꯤꯗꯅ
ꯅ ꯑꯗꯨꯒꯤꯗꯤ ꯇꯧꯔꯤꯦ ꯍꯥꯏꯁꯦ ꯑꯗꯨ ꯄꯥꯎ ꯊꯥꯖꯗ꯭ꯔꯗꯤ ꯅꯪ ꯎꯝ
ꯊꯥꯖꯩꯌꯦ ꯊꯥꯖꯩꯌꯦ ꯅꯪꯅ ꯍꯥꯏꯕꯗꯨꯕꯨ ꯑꯩꯅ ꯀꯩ ꯀꯩꯗ ꯊꯥꯖꯗꯕ ꯂꯩꯒꯦ ꯊꯖꯩ ꯊꯥꯖꯩ ꯂꯣꯅꯃ ꯊꯖꯩ
ꯃꯒꯥꯅꯦ ꯅꯪꯒꯤ ꯋꯥ ꯅꯪꯒꯤ ꯋꯥ ꯀꯨꯉꯥꯡꯗꯣ
ꯑꯩꯒꯤ ꯋꯥ ꯈꯣꯡꯒꯥꯡꯗꯣ ꯀꯃꯥꯏ ꯇꯧꯒꯦ
ꯌꯥꯝ ꯅꯨꯡꯁꯤꯕ ꯃꯌꯨꯝ
ꯌꯥꯝ ꯐꯖꯗꯕ꯭ꯔꯥ ꯐꯖꯗꯕ꯭ꯔꯥ ꯌꯥꯝ ꯔꯥꯁꯤꯁꯤ ꯂꯩꯗꯔꯕ ꯑꯥ ꯔꯥꯁꯤꯁꯤ ꯂꯩ ꯇ꯭ꯔꯥ ꯕꯥꯔꯣ
ꯂꯣꯢꯔꯦ
ꯐꯨꯅ ꯉꯥꯡꯅꯗꯤ ꯌꯥꯗꯤꯌꯦ
ꯌꯥꯏ ꯌꯥꯏ ꯉꯥꯎ ꯉꯥꯎ ꯑꯁ ꯑꯩꯗꯤ ꯅꯪꯒꯤ ꯈꯣꯟꯖꯦꯜ ꯇꯥꯔ ꯅꯣꯛꯅꯤꯡꯉꯩꯩꯗ
ꯅꯣꯎꯗ ꯅꯒꯅꯥ ꯅꯣꯅꯨ ꯍꯥꯏꯋꯦ
ꯣ ꯏꯩ ꯅ
ꯅꯣꯛꯎ ꯅꯣꯛꯎ ꯑꯉꯥꯡ ꯅꯣꯛꯅꯤꯡꯕ ꯃꯇꯝꯅꯤ ꯅꯣꯛꯎ ꯅꯣꯛꯎ ꯍꯧꯖꯤꯛ ꯅꯣꯍꯧꯗꯔꯗꯤ ꯀꯝ ꯀꯥꯟꯗ ꯅꯣꯈꯧꯗꯣꯢꯅꯣ ꯅꯣꯛꯎ ꯅꯣꯛꯎ
ꯑꯣ ꯅꯧ ꯗ ꯂꯥꯏ ꯢꯁ ꯒꯣꯟ
ꯍꯖꯥꯔꯦ ꯍꯦ ꯀꯣꯏ ꯑꯗꯨ ꯑꯗꯨꯃꯥꯏꯅ ꯇꯧꯗ
ꯐꯖꯔꯦ
ꯐꯖꯔꯔꯕꯅꯦ ꯐꯖꯔꯕꯅꯦ
ꯍ
ꯌꯦꯡꯗꯦ
ꯍꯩ ꯌꯦꯡꯗꯕ
ꯐꯨꯠꯕꯣꯜꯒ ꯑꯩꯒ ꯏ ꯆꯥꯟꯅꯗꯦ
ꯎꯝ ꯀꯃꯤ ꯆꯅ ꯂꯩꯔꯕ
ꯍꯣꯏꯖ ꯑꯩꯒꯦ ꯏ ꯆꯥꯟꯅꯗꯦ ꯄꯦꯍꯥꯏꯅꯣ
ꯃꯣꯂꯔꯗ ꯐꯥꯝꯕ ꯌꯥꯎ
ꯌꯥꯎꯋꯦ
ꯑꯗꯨ ꯀꯅꯅꯣ
ꯃꯦꯁꯤ
ꯑ
ꯌꯥꯎꯋꯦ ꯌꯥꯋꯦ
ꯊ ꯑꯦ ꯀꯅꯤꯅ
ꯎꯔꯤꯡ ꯈꯪꯉꯦ
ꯑꯗꯨ ꯌꯦꯡꯒꯦꯕ
ꯑꯁꯤ ꯌꯦꯅꯤ ꯍꯗꯤ ꯇꯂ
ꯀ
ꯇꯂꯦ ꯇꯜꯂꯦ ꯌꯦꯉꯗ
ꯄꯥꯝꯕꯗꯨꯣ ꯌꯦꯡꯅꯤꯡꯗꯨꯗꯤ ꯄꯥꯝꯗꯕꯗꯨ ꯌꯦꯡꯒꯦꯔꯣ ꯑꯄꯥꯝꯕ ꯑꯄꯥꯝ ꯄꯥꯝꯗꯕꯗꯨ ꯌꯦꯡꯒꯦꯔꯕ ꯑꯄꯥꯝꯕꯗꯣ ꯌꯦꯡꯗ꯭ꯔꯒ
ꯄꯥꯝꯗꯕꯁꯨ ꯌꯦꯡꯉꯔꯦ ꯄꯥꯝꯕꯁꯨ ꯌꯦꯡꯅꯤꯡꯗꯦ ꯀꯦ ꯌꯦꯡꯅꯤꯡꯗꯦꯗ ꯌꯦꯅꯤ